ꯑ ꯇꯔꯦ
ꯀꯩꯗꯔꯤꯅꯣ
ꯁꯤꯡꯖꯨ ꯆꯥꯔꯤꯅꯦ ꯅꯣꯏꯗ ꯅꯣꯡ ꯇꯥꯈꯩꯗꯧꯕ꯭ꯔꯣ
ꯇꯋꯦ ꯍ
ꯎꯝ
ꯅꯣꯏ ꯑꯗꯨꯗꯤ
ꯃꯝꯗꯤ ꯐꯖꯅ ꯃꯝꯔꯛꯑꯦ
ꯃꯝꯂꯛꯑꯦ ꯁꯤꯗꯁꯨ ꯍꯣꯏ ꯌꯥꯝ ꯁꯥꯏꯌꯦ
ꯕꯥꯅꯤꯗꯣ ꯇꯨꯝꯕ ꯌꯥꯈ꯭ꯔꯕꯅꯦ ꯁꯃꯥꯟ ꯁꯃꯥꯟ ꯒ ꯁꯃ ꯍ ꯇ ꯁꯤ ꯁꯀꯣ
ꯅꯪ ꯕꯣ ꯌꯦꯡꯕ꯭ꯔꯣ
ꯍꯁꯤ ꯌꯥꯗꯦ
ꯀꯩꯒꯤ ꯅꯍꯥꯟꯅꯤ ꯌꯦꯡꯈꯤꯗꯥ
ꯑꯋꯥꯠꯄ ꯉꯝꯗꯕ
ꯑꯣ ꯍꯣꯏ ꯉꯃꯉꯔꯦ
ꯏ ꯍꯥ
ꯎꯝ ꯇ꯭ꯔꯦꯗꯤꯁꯅꯤꯗ ꯐꯞ ꯇꯣ ꯀꯥꯄ ꯆꯞꯄꯗꯣ ꯆꯥꯁꯇꯜꯒ ꯆꯄ꯭ꯔꯣ ꯑꯣꯟ꯭ꯔꯒ ꯣ ꯈꯛꯇ ꯀꯥꯞꯄ ꯆꯠꯄ꯭ꯔꯣ
ꯆꯔꯆ ꯆꯠꯇꯦ ꯆꯔꯆ ꯆꯠꯀꯦ ꯇꯧꯕꯅꯦꯕꯀꯣ
ꯎꯝ
ꯑꯗꯨꯒꯤ ꯎ ꯁꯥꯡꯗ꯭ꯦꯔꯤꯕ ꯑꯗꯨꯒꯤ ꯎꯝ ꯀꯪꯂꯥꯗ ꯆꯠꯂꯁꯦꯅ ꯆꯄ ꯍꯣꯏ ꯊꯦꯡꯉꯦ
ꯑꯍ ꯆꯥꯛꯀꯗ ꯆꯀꯗꯧ ꯃꯗꯦꯅ ꯀꯗꯝꯕ
ꯎꯝ ꯆꯠꯉꯥꯏꯁꯦ ꯇꯧꯕꯝꯅꯦꯕ ꯑꯗꯨ ꯊꯦꯡ ꯊꯈ꯭ꯔꯦ ꯊꯦꯡꯈ꯭ꯔꯕ ꯑꯗꯨꯒꯤ ꯆꯠꯇ꯭ꯔꯦ
ꯎꯝ ꯅꯣꯡꯒ ꯅꯨꯡꯁꯤꯠꯒ ꯀꯟꯅꯗꯤ ꯂꯥꯛꯑꯗꯤ ꯐꯥꯗꯣꯏꯅꯦ
ꯑꯁ ꯇꯂꯦ ꯅꯪꯖꯒꯂꯤꯅ
ꯍꯦ ꯍ ꯄꯥꯝꯃꯦ ꯊ ꯊꯨꯝꯃꯗꯤ ꯐꯥꯖ
ꯍꯦ
ꯆꯠꯁꯨ ꯀꯣꯃꯅꯤ ꯑꯩꯅ ꯄꯥꯝꯃꯤꯁꯦ ꯍꯔꯥꯎꯁ
ꯍ
ꯅꯪ ꯃꯗꯨꯁꯨ ꯉꯁꯥꯏ ꯇꯧꯕ꯭ꯔꯥ
ꯗꯔꯣ ꯇꯧꯋꯦꯅ
ꯎꯝ
ꯈꯇꯪ
ꯌꯥꯗꯕ ꯃꯥ ꯃꯈꯥ
ꯑꯃꯃ ꯈꯇ
ꯃꯤ ꯆ ꯇꯧꯔꯦ
ꯎꯝ ꯀꯦꯃ ꯑ ꯑꯅꯤ ꯑꯍꯨꯝꯒꯨꯝꯕ
ꯅꯨꯃꯤꯠ ꯑꯃꯗ ꯃꯉꯥ ꯇꯔꯨꯛ ꯑꯗꯨꯝ ꯇꯧꯔꯗꯤ ꯑꯗꯨꯝ ꯌꯥꯝꯒꯅꯤ
ꯑꯣ
ꯀꯔꯤ ꯆꯥꯕꯔ ꯅꯪ ꯫
ꯍꯩꯅꯧ ꯍꯨꯔꯥꯟꯂꯒꯆꯥꯕꯅꯦ ꯅꯧꯕ ꯫ ꯍꯨꯔꯥꯟꯕꯗ ꯈꯪꯉꯦ ꯌꯥꯝ ꯍꯥꯎꯏ
ꯑꯩꯁꯨ ꯆꯥꯅꯤꯡꯉꯤꯍꯦ ꯫
ꯑꯗꯨꯗ ꯅꯣꯏꯅ ꯌꯦꯟꯖꯥꯡꯗꯣ ꯍꯣꯡꯂꯝꯅꯤ ꯕꯖꯔ ꯅꯛꯄꯅꯤꯅ ꯑꯩꯈꯣꯏꯗꯤ ꯂꯣꯏꯔꯦ ꯫
ꯑꯁ ꯎꯝ ꯃꯅꯥꯛꯇꯗꯤ ꯍꯣꯡꯗꯦꯕꯀꯣ ꯑꯗꯣ ꯕꯖꯥꯔꯗꯗꯤ ꯑꯗꯨꯝ ꯍꯣꯡꯉꯦ ꯍꯥꯏ ꯫
ꯑꯁ ꯈꯖꯔꯦ ꯍꯥꯎꯕꯨꯁꯨ ꯂꯩꯇꯦ
ꯍꯌꯦꯡ ꯂꯩꯅꯤꯡꯉꯥꯏ ꯂꯥꯛꯑꯣ ꯫
ꯑꯗꯣ ꯃꯣꯏ ꯂꯥꯛꯀꯦꯗꯤ ꯍꯥꯢꯕꯔꯣ
ꯀꯅꯥꯅꯣ ꯑꯃꯥꯗꯨꯔꯣ
ꯎꯝ
ꯈꯪꯗꯦꯗ
ꯑꯩꯅ ꯃꯌꯥꯡ ꯀꯪꯕ ꯅꯨꯄꯤꯗꯣ ꯂꯥꯛꯑꯣ ꯍꯥꯏꯔꯒ ꯀꯥꯎꯁꯨ ꯀꯧꯗꯅ ꯍꯥꯏꯕ ꯫ ꯑꯗꯨꯝ ꯂꯥꯛꯑꯣ ꯍꯥꯏꯕ ꯃꯥꯒ ꯑꯥꯏꯗꯦꯟꯇꯤ ꯀꯥꯔꯗꯨꯁꯨ ꯉꯁꯥꯏ ꯃꯃꯥꯟꯕꯤꯗꯣ ꯄꯤꯕꯤꯕꯗꯣ ꯀꯥꯎꯕꯒꯤ ꯄꯤꯕꯤꯗꯦ ꯍꯥꯏꯌꯦ꯫
ꯑꯆꯥ
ꯎꯝ ꯄꯤꯈꯔꯥꯕꯅꯦ ꯫ ꯇꯦꯟꯁꯟ ꯌꯥꯝꯃꯦ ꯑꯗꯨꯒꯨꯝꯕꯗꯣ ꯑꯁ ꯫
ꯌꯥꯝꯕꯅꯦ - ꯌꯥꯝꯕꯅꯦ
ꯏꯁꯩ ꯇꯥꯕ꯭ꯔꯣ
ꯇꯥꯗꯦ
ꯅꯣꯡꯁꯦ ꯅꯣꯡꯁꯦ ꯇꯥꯗ꯭ꯔꯒ ꯇꯥꯔꯗꯤ ꯌꯥꯝ ꯇꯥꯗꯧ ꯃꯥꯜꯂꯦ ꯍꯧꯖꯤꯛꯀꯥꯟ ꯫ ꯑꯍꯥꯟꯅꯦ
ꯇꯜꯂꯦ ꯏꯁꯤꯡꯗ ꯀꯩꯅꯣ ꯇꯧꯔꯗꯤ ꯫
ꯎꯝ ꯃꯨꯗꯦꯁꯦ ꯅꯣꯡ ꯈꯔꯆꯨ ꯅꯣꯡ ꯌꯥꯝ ꯆꯨꯗꯤ ꯫ ꯀꯩꯅꯣ ꯇꯧꯕ꯭ꯔꯥ ꯑꯗꯨꯝ
ꯍꯣꯏ ꯇꯨꯔꯦꯟꯗꯣ ꯅꯍꯥꯟ ꯏꯁꯤꯡ ꯈꯤ ꯅꯪ ꯑꯦ ꯈꯤꯇꯪ ꯅꯣꯡ ꯆꯥꯕꯗꯣ ꯑꯁ ꯇꯨꯔꯦꯟꯗꯣ ꯏꯁꯤꯡꯗꯣ ꯫ ꯊꯨꯅ ꯌꯥꯝꯃꯦ
ꯕꯦꯔꯤ ꯇꯦꯁꯇꯤ ꯫
ꯅꯊꯟꯇ ꯆꯥꯎꯌꯣꯀꯣ ꯫
ꯎ ꯉꯕꯥꯛ ꯆꯥꯅꯤꯉꯥꯏ ꯂꯩꯇ꯭ꯔꯦ
ꯅꯪꯅ ꯄꯨꯛꯅꯅꯤ
ꯑꯁ ꯇꯧꯅꯨꯗ
ꯀꯤꯖꯥꯗ꯭ꯔꯣ
ꯑꯦ ꯃ
ꯑ
ꯁꯃꯅ ꯁꯃꯅꯦ
ꯍꯌꯦꯡ ꯆꯔꯁ ꯆꯠꯒꯦꯔꯣ
ꯆꯠꯁꯦꯅ ꯍꯥꯝꯅꯦ ꯈꯪꯗꯦ
ꯎꯝ
ꯏꯕꯥꯅꯤ ꯃꯥꯔꯛꯇ ꯑꯥꯏ ꯐꯣꯟ ꯄꯥꯏꯕ ꯑꯃ ꯂꯩꯔꯗꯤ ꯐꯥꯗꯨꯏꯅꯦ
ꯑꯗꯨꯅꯤ
ꯑꯥꯏ ꯐꯣꯟ ꯄꯥꯏꯅꯤꯝꯅ ꯂꯣꯏꯔꯦ
ꯎꯄꯥꯏ ꯂꯩꯇꯦ ꯎꯄꯥꯏ ꯂꯩ
ꯅꯪ ꯀꯩꯗꯧꯉꯩ ꯂꯩꯅꯤ
ꯑꯩꯗꯤ ꯑꯩꯗꯤ ꯂꯩꯔꯔꯣꯏ
ꯁꯤ ꯁꯤꯌꯥꯗꯩ ꯂꯩꯒꯦꯔꯣ
ꯈꯪꯗꯦ ꯑꯩ ꯈꯪꯗꯦ
ꯂꯩꯌꯣꯅ ꯀ꯭ꯔꯤꯁ ꯃꯥꯁ ꯍꯧꯗ꯭ꯔꯤꯉꯩꯗ
ꯂꯩꯕꯤꯌꯣ ꯅꯪ
ꯂꯩꯕꯤꯒꯦ
ꯂꯩꯕꯤꯌꯣ
ꯇ ꯐꯗꯤ ꯁꯥ ꯇꯥꯟꯕ ꯆꯠꯂꯁꯦ ꯑꯩꯈꯣꯏꯁꯨ
ꯍꯣꯏ ꯆꯠꯂꯁꯦ
ꯆꯗ ꯄꯝꯕꯁꯥꯁꯦ
ꯎꯝ ꯑꯁ ꯑꯩꯗꯤ ꯄꯩꯁꯥ ꯇꯥꯥꯟꯕ ꯆꯥꯅꯤꯡꯗ꯭ꯔꯦ ꯁꯦꯝꯕ
ꯑꯩꯁꯨ
ꯑ ꯎ
ꯄꯩꯁꯥ ꯄꯥꯏꯅꯤꯉꯥꯏ ꯇꯥꯕ꯭ꯔꯣ
ꯇꯥꯏꯌꯦ ꯇꯥꯏꯌꯦ
ꯀꯩꯗꯧꯔꯤꯅꯣ
ꯄꯤ
ꯑꯣ ꯑꯣ ꯇꯧꯕ ꯅꯨꯡꯉꯥꯏꯕ꯭ꯔꯥ ꯁꯤꯗꯣ ꯄꯥꯏꯔꯒ ꯀꯣꯜ ꯇꯧꯕ ꯅꯨꯡꯉꯥꯏꯕ꯭ꯔꯣ
ꯅꯨꯡꯉꯥꯏꯇꯦ ꯑꯗꯨ ꯑꯣꯏꯔꯁꯨ ꯎꯄꯥꯏ ꯂꯩꯇꯦ
ꯆꯦꯍꯦ ꯐꯤ ꯄꯥꯏꯕꯗꯣ
ꯇꯜꯂꯦ ꯑꯩꯁꯨ
ꯑꯗꯨꯒꯨꯝꯕ ꯐꯤꯗꯣ ꯑꯁ ꯀꯣ ꯀꯥꯗꯗꯤ ꯑꯃ ꯁꯥꯕ ꯌꯥꯅꯤ ꯋꯤꯟꯇꯔꯗ
ꯌꯥꯕꯅꯦ ꯍꯣꯏ ꯑꯩꯁꯨ ꯁꯥꯕ ꯐꯪꯉꯔꯣꯏ
ꯅꯪꯗꯤ ꯁꯥꯒꯦꯗꯤ ꯑꯗꯨꯔꯣ ꯔꯦꯟꯗ꯭ꯔꯦ ꯁꯥꯕ ꯌꯥꯗ꯭ꯔꯣ
ꯎ ꯌꯥꯔꯣꯏꯗ
ꯑꯁ ꯈꯪꯍꯟꯗꯕꯤꯗ ꯃꯅꯨꯡꯗ ꯁꯥꯗꯣꯏꯅꯤ
ꯌꯥꯔꯣꯏꯌꯦ ꯌꯥꯝ ꯃꯝꯃꯦ
ꯑꯥ
ꯑ ꯇꯥꯕꯤꯗ꯭ꯔꯁ ꯂꯥꯝꯕ
ꯎꯝ
ꯍ ꯅꯣꯡ ꯆꯨꯔꯥ ꯑꯣ ꯅꯣꯡ ꯆꯨꯔ ꯑꯣ ꯁꯨꯒꯦꯔ ꯈꯦꯗꯤ ꯑꯦꯝ ꯁꯨꯨꯔ ꯑꯣꯏ ꯁꯤꯗ ꯃꯣꯝꯄꯥꯛ ꯁꯨꯅꯗꯦ ꯁꯤꯗ ꯂꯩꯗ꯭ꯔ ꯀꯥꯟꯗ ꯑꯗꯨꯗ ꯁꯨꯔ ꯁꯤꯗ ꯁꯨꯕ ꯑꯗꯨꯝ ꯁꯥꯎꯋꯦ
ꯑ ꯍꯥꯏꯕ꯭ꯔ ꯎꯝ ꯇꯥꯕ꯭ꯔꯣ
ꯇꯥꯏꯌꯦ ꯇꯥꯏꯌꯦ
ꯅꯍꯥꯟ ꯃꯄꯥꯜ ꯂꯝꯒꯤ ꯅꯨꯄꯥꯗꯣ ꯅꯪ ꯍꯣꯠꯅꯔꯤꯕꯣ
ꯐꯅꯔꯤꯗ
ꯍꯟꯗ꯭ꯔꯦ
ꯎꯝ ꯑꯗꯨꯅ ꯂꯩꯕꯗꯒꯤ ꯀꯧꯅꯗ꯭ꯔꯦ
ꯍ ꯌꯥ
ꯎꯝ
ꯑꯃꯛ ꯈꯇ ꯔꯅꯥ ꯐꯅꯥꯕ
ꯍꯣꯏ ꯑꯃ ꯈꯛꯇꯅꯤ ꯀꯥꯏꯅꯣ
ꯑꯩꯅ
ꯇꯟꯈ꯭ꯔꯦꯅꯦ ꯑꯗꯨ
ꯕꯤꯍꯥ ꯍꯥꯏꯥ ꯑꯅꯅꯥ ꯀ ꯄꯇꯅ ꯀꯃꯤꯖꯤ ꯄꯥꯗ
ꯈꯪꯗꯦ ꯑꯩꯁꯨꯦ ꯀꯗꯤꯕꯤꯠꯇ꯭ꯔꯥ
ꯑꯃꯗꯤꯅ ꯀ ꯍꯦꯕꯤꯠꯇꯤꯅꯁꯤ ꯅꯨꯄꯤꯅꯁꯨꯔ ꯃꯔ ꯍꯥ ꯑꯅꯦ ꯀꯔꯤꯕꯤ ꯇꯅ ꯀꯔꯤꯕꯤ ꯇꯅ ꯐꯕꯨꯗꯤ ꯀꯣꯏꯗ꯭ꯔꯒ ꯈ꯭ꯋꯥꯏꯗꯒꯤ ꯐꯠꯇꯕ ꯀꯣꯏꯔ ꯂꯥꯛꯑꯦ ꯅꯨꯡꯉꯥꯏ
ꯑꯩꯈꯣꯏꯁꯨ ꯁꯨꯃꯥꯏꯅ ꯉꯥꯡꯅꯕꯅꯤꯅꯦ ꯑꯩꯉꯣꯟꯗ
ꯎꯝ ꯑ ꯈꯔ ꯂꯦꯝꯕ ꯀꯣꯣꯏꯔ ꯂꯩꯗꯕ ꯅꯣꯏꯅ ꯈꯔ ꯐꯔꯕꯅꯦ ꯟꯒꯗꯦ ꯍꯥꯦꯗꯦ ꯑ
ꯑꯦꯗꯥꯔꯒꯤ ꯐꯔ ꯃꯅꯤ
ꯗꯎ ꯈ ꯄꯥꯏ ꯂꯧꯈꯠꯄ ꯌꯥꯗꯕ ꯃꯤꯅ ꯄꯥꯝꯗꯕ ꯉꯥꯛꯇꯅꯤ ꯑꯩꯉꯣꯟꯗ
ꯑ ꯅꯪ ꯅꯪ ꯄꯤꯔꯝꯕ꯭ꯔꯥ ꯑꯩꯒꯤ ꯀꯩꯅꯣ
ꯐꯪꯉꯦ ꯅꯨꯄꯥ ꯑꯃ ꯎꯝ ꯅꯤꯕ ꯑꯩꯁꯨ ꯃꯁꯛ ꯈꯪꯗꯦ ꯃꯥꯒꯤ ꯅꯝꯕꯔꯗꯤ ꯁꯦꯚ ꯇꯧꯔꯝꯕ ꯁꯛ ꯃꯁꯛꯁꯨ ꯈꯪꯗꯦꯕ ꯑꯃꯗꯨ ꯄꯤꯔꯒ ꯑꯁꯤꯒꯤ ꯅꯠꯇꯦ ꯍꯥꯏꯕ
ꯎꯝ
ꯃꯁꯥꯛꯁꯨ ꯈꯪꯗꯕ ꯑꯩꯗꯣ
ꯃꯥꯏꯅ ꯈꯪꯕ꯭ꯔꯥꯅꯦ
ꯍꯥꯥ
ꯀꯃꯥꯏꯅ ꯈꯪꯕ꯭ꯔꯥ ꯑꯩꯗꯤ ꯅꯪ ꯈꯪꯉꯒ ꯄꯤꯔꯝꯕ ꯃꯥꯟꯕ ꯀꯣ
ꯏꯃꯥꯁꯨ ꯑꯅꯣꯟ ꯊꯥꯔꯛꯄꯅꯦꯕ ꯑꯩꯉꯣꯟꯗ ꯊꯥꯔꯛꯑꯒ ꯑꯩꯗꯣ ꯑꯃꯛ ꯊꯥꯅꯈꯤꯕꯒꯤ ꯅꯝꯕꯔꯗꯤ ꯁꯦꯚ ꯇꯧꯗ꯭ꯔꯦꯕꯀꯣ ꯑꯗꯨꯗꯨꯒ ꯅꯍꯥꯟ ꯑꯃꯨꯛ ꯊꯥꯔꯛꯑꯦ
ꯎꯝ
ꯍꯥꯏꯔꯛꯄ ꯀꯥꯟꯗꯗꯤ ꯑꯩꯗꯤ ꯅꯤꯡꯁꯤꯡꯗ꯭ꯔꯦ ꯃꯃꯥꯒꯤ ꯃꯤꯡꯗꯤ ꯁꯦꯞ ꯇꯧꯔꯝꯕ ꯃꯁꯥꯛꯁꯨ ꯐꯪꯅꯤꯗꯨ
ꯀꯅꯥꯅ ꯄꯤ ꯄꯤꯔꯝꯕꯖꯥꯅꯣ ꯑꯦ ꯀꯃꯥꯏꯅ ꯈꯪꯕꯖꯥꯠꯅꯣ ꯍꯥꯏꯕ
ꯑꯦ ꯅꯃꯤꯕꯨꯗꯤ ꯈꯪꯂꯝꯝꯃꯦꯗꯣ
ꯃꯥ ꯃꯥ ꯃꯃꯥꯟꯅꯕꯗꯣ ꯀꯣꯏꯅꯔꯝꯕ꯭ꯔꯥ
ꯍꯥꯥ
ꯃꯃ ꯅꯕꯂꯣ
ꯎꯝ
ꯑꯣꯏꯔꯝꯕ꯭ꯔꯥ
ꯄꯨ ꯍꯥ
ꯅꯪ ꯑꯗꯨꯅꯣꯟꯊꯔꯛꯑ ꯍꯥꯏꯕꯗꯣ
ꯈꯪꯅꯦꯦ ꯑꯩꯁꯨ
ꯃꯥꯂꯦ ꯃꯁꯥꯏꯗꯣ
ꯑꯩꯈꯣꯏ ꯏꯃꯥꯟꯅꯕꯤꯗꯣ ꯃꯃꯥꯟꯅꯕ ꯀꯣꯏꯔꯝꯕ꯭ꯔꯥ ꯍꯥꯏꯕ
ꯑꯥ
ꯀꯗꯥꯏ ꯋꯥꯏꯗꯒꯤꯔꯁꯨ ꯈꯪꯗꯩꯁꯦ
ꯑꯣꯏꯌꯦ ꯑꯗꯨ ꯑꯗꯨꯅ ꯎ ꯈꯪꯕ ꯃꯥꯜꯂꯦ